ꯑ ꯥꯔꯕ ꯑꯣ ꯇꯥꯔꯕꯣ ꯇ ꯑꯣ ꯑꯩꯗꯤ ꯅꯪꯉꯣ ꯎꯍꯧꯗꯕ ꯀꯩꯅꯣ ꯇꯧꯔꯛꯑꯝꯕꯗꯨꯗ ꯄꯥꯕꯨ ꯄꯥꯈꯠꯂꯨꯔꯦ ꯀꯅꯥꯅꯣꯅꯦ ꯀꯣꯜ ꯇꯧꯔꯛꯏꯁꯤꯕꯨꯅ ꯈꯜꯂꯨꯅꯦ ꯍꯥꯏꯕ ꯍꯥꯏ ꯍꯥꯏꯕꯗꯤ ꯀꯔꯤꯝꯇ ꯍꯥꯏꯅꯕ ꯅꯪꯍꯧꯗ꯭ꯔꯕ
ꯑꯗꯣ ꯆꯥꯛ ꯏꯁꯤꯡ ꯆꯥꯔꯕ꯭ꯔꯣ ꯉꯁꯤꯁꯤꯕꯨ ꯀꯃꯥꯏꯅ ꯇꯧꯒꯦ
ꯆꯥꯛ ꯆꯥꯔꯤꯗꯁꯨ ꯑꯜꯂꯤꯁꯨ ꯀꯃꯥꯏꯅ ꯆꯥꯛꯆꯗꯣꯏꯅꯣ ꯊꯣꯡꯕꯨ ꯊꯣꯡꯉꯅꯤ ꯑꯩꯈꯣꯏ ꯃꯥꯅ ꯉꯥꯔꯥꯡ ꯑꯃꯨꯛ ꯃꯦꯔꯥꯃꯤꯁ ꯇꯧꯗꯣꯏꯅ ꯑꯩꯈꯣꯏꯒꯤ ꯀꯣ ꯑꯣꯏ ꯀꯣꯜ ꯂꯤꯛ ꯋꯥꯏ ꯃꯌꯥꯝꯗꯣ ꯂꯣꯏꯅ ꯐꯦꯡꯗꯣꯛꯄ ꯍꯥꯏꯗꯤ ꯑꯃ ꯑꯃ ꯁꯥꯎꯝꯅꯕꯗ ꯅꯨꯡꯉꯥꯏꯇꯦ ꯅꯍꯥꯟꯗꯩ ꯁꯨꯝ ꯉꯥ ꯆꯥꯛ ꯆꯥꯕꯒꯤ ꯂꯩ ꯗꯣꯛ ꯅꯨꯡꯉꯥꯏꯅ ꯐꯦꯡꯗꯣꯛꯑꯦꯕꯀꯣ ꯑꯗꯨ ꯂꯣꯏꯔꯒ ꯁ ꯄ ꯅꯤ ꯆꯔꯝꯏ ꯁ꯭ꯋꯥꯏ ꯊꯣꯡꯉꯅꯤ ꯑꯗꯨ ꯑꯗꯨꯝ ꯆꯥꯔꯅꯤ ꯅꯤꯄꯥꯜ ꯃꯈꯥꯏ ꯁ꯭ꯋꯥꯏꯗ ꯅꯣꯏꯗꯤ ꯀꯩꯀꯩ ꯆꯥꯏꯔꯒꯦ ꯀꯩꯀꯩ ꯀꯃꯥꯏꯅ ꯇꯧꯔꯒꯦ ꯀꯩ ꯊꯣꯡꯉꯒꯦ
ꯑꯈꯣꯏ ꯒꯤꯆꯦ ꯁꯤ ꯂꯣꯏꯔꯦ ꯆꯥ ꯆꯥ ꯊꯛꯄꯁꯦ ꯑꯗꯨꯝ ꯈꯤꯇꯪ ꯍꯩꯅꯈ꯭ꯔꯦꯕꯀꯣ ꯍꯥꯏꯗꯤ ꯑꯩꯈꯣꯏꯒꯤ ꯑꯩꯈꯣꯏ ꯑꯗꯨꯝ ꯍꯥꯟꯅ ꯑꯗꯨ ꯂꯩ ꯑꯩꯈꯣꯏ ꯏꯄꯨꯍꯣꯏ ꯀꯩꯀꯥꯁꯨ ꯆꯥꯒꯨꯝꯕꯁꯦ ꯍꯥꯏꯗꯤ ꯃꯣꯏꯗꯤ ꯍꯍꯟꯗꯅ ꯌꯥꯍꯧꯒ ꯑꯗꯨꯝ ꯉꯟꯅꯩꯗꯅꯀꯣ ꯉꯟꯅꯕꯅꯤꯅ ꯍꯦꯛ ꯌꯥꯎꯍꯧꯕꯒ ꯆꯥꯛ ꯆꯥ ꯆꯥꯛ ꯆꯥꯕꯗꯁꯨ ꯅꯨꯡꯉꯥꯏꯇꯕꯒꯤ ꯆꯥ ꯊꯛꯄꯒꯤ ꯍꯩꯅꯕꯤꯁꯨ ꯁꯨꯝ ꯂꯩꯈ꯭ꯔꯦꯕ ꯑꯩꯈꯣꯏ ꯏꯃꯨꯡꯗ ꯑꯗꯨꯅ ꯑꯌꯨꯛꯀꯤ ꯑꯗꯨꯝ ꯆꯥ ꯁꯨꯡꯁꯣꯏ ꯁꯣꯏ ꯑꯗꯨꯅ ꯆꯥꯁꯤꯃ ꯑꯗꯨꯝ ꯊꯛꯇꯕ ꯌꯥꯗꯕꯗꯧꯅ ꯇꯧꯋꯦ ꯆꯍꯤ ꯑꯃꯗ ꯑꯃꯨꯛꯀ ꯐꯔꯛ ꯇꯥꯕꯒꯤ ꯌꯨꯝꯗꯒ ꯂꯩꯇꯕꯒꯤ ꯇꯧꯅꯗꯕ ꯉꯥꯏꯔꯦ ꯌꯨꯝꯗꯕꯨ ꯂꯩꯔꯒꯗꯤ ꯆꯥꯁꯤꯃꯗꯤ ꯊꯛꯇꯅ ꯇꯣꯞꯄ ꯑꯝ ꯌꯥꯎꯗꯦꯀꯣ
ꯍꯣꯏ ꯑꯗꯨꯝ ꯕꯥꯇꯣꯟ ꯇꯥꯛꯄ ꯀꯩꯀꯥ ꯆꯠꯈꯤꯕꯗꯒꯤ ꯂꯝꯕꯤꯗ ꯀꯩꯀꯥ ꯊꯛꯄꯗꯨꯅ ꯑꯃ ꯑꯣꯏꯔꯁꯨ ꯑꯗꯨ ꯌꯨꯝ ꯌꯨꯝꯗ ꯂꯩꯔꯒꯗꯤ ꯑꯗꯨꯝ ꯆꯥꯥꯁꯃꯗꯤ ꯁꯨꯡꯁꯣꯏ ꯁꯣꯏꯗꯦꯕꯀꯣ ꯑꯗꯨꯅ ꯆꯥ ꯊꯛꯇ ꯉꯥꯏꯔꯤ ꯍꯧꯖꯤꯛꯀꯤꯗꯤ ꯑꯗꯨꯗ ꯆꯥꯁꯨꯣ ꯊꯛꯀꯤꯗ ꯉꯥꯏꯔꯤꯕꯃꯤꯅꯤꯅ ꯆꯥꯛ ꯌꯦꯟꯁꯥꯡꯁꯦ ꯊꯣꯡꯕ ꯍꯧꯗ꯭ꯔꯦꯑꯕꯀꯣ ꯉꯍꯥꯛꯇꯪ ꯂꯩꯕꯨꯗꯤ ꯑꯗꯨꯝ ꯇꯦ ꯇꯦꯛ ꯍꯧꯒꯠꯂꯛꯑꯅꯤ ꯍꯥꯏꯗꯤ ꯆꯥꯛꯄꯨꯗꯤ ꯔꯥꯏꯁ ꯀꯨꯀꯔꯗ ꯑꯗꯨꯝ ꯊꯣꯡꯖꯈ꯭ꯔꯅꯤꯗꯅꯀꯣ ꯌꯦꯟꯖꯥꯡ ꯊꯣꯡꯕꯁꯨ ꯀꯩꯁꯨ ꯌꯥꯝ ꯀꯨꯏꯅ ꯆꯪꯕ ꯅꯠꯇꯕꯅꯤꯅ ꯑꯗꯨꯝ ꯊꯣꯡꯕꯗꯤ ꯊꯣꯡꯉꯀꯥꯡꯅꯤꯗ ꯍꯥꯏꯕꯗꯤ ꯄꯨꯡ ꯃꯥꯄꯜ ꯈꯤꯇꯪ ꯍꯦꯟꯕ ꯁ꯭ꯋꯥꯏꯗꯗꯤ ꯑꯃꯨꯛ ꯆꯥꯗꯣꯏꯅꯦꯕ ꯑꯩꯒꯤ ꯑꯣꯏꯅꯗꯤꯀꯣ ꯑꯩꯈꯣꯏ ꯃꯣꯏ ꯑꯇꯩꯕꯨꯗꯤ ꯑꯗꯨꯝ ꯊꯦꯡꯅ ꯆꯥꯕꯅꯦꯕ
ꯅꯣꯏꯅ ꯄꯨꯡ ꯃꯥꯄꯟꯁꯤ ꯆꯥꯔ ꯆꯠꯂꯤꯗꯣ ꯊꯕ ꯆꯥꯛ ꯊꯕꯛ ꯆꯠꯄꯗꯣ ꯆꯥꯛ ꯂꯥꯝꯗꯕ꯭ꯔꯣꯝ
ꯍꯣꯏ ꯆꯥꯛꯁꯦ ꯍꯣꯏ ꯑꯩꯁꯦ ꯌꯥꯝ ꯊꯜꯂꯒ ꯊꯕꯛ ꯆꯠꯄꯗꯨꯁꯨ ꯍꯦꯛꯇ ꯄꯥꯝꯗꯦꯕꯀꯣ ꯑꯗꯨꯅ ꯌꯥꯝ ꯀꯟꯅꯗꯤ ꯆꯥꯁꯤꯟꯗ꯭ꯔꯦ ꯑꯗꯨꯒ ꯆꯥꯛ ꯄꯨꯗꯤ ꯄꯨꯏꯌꯦ ꯑꯥꯗ ꯑꯗꯨꯒ ꯑꯥꯗ ꯅꯨꯡꯊꯤꯟꯜꯗ ꯑꯗꯨꯝ ꯅꯨꯡꯊꯤꯟꯜ ꯐꯥꯔꯛꯇꯕꯅꯤ ꯈꯤꯇꯪ ꯍꯥꯞꯕ ꯇꯟꯖ꯭ꯔꯥ ꯉ ꯆꯥꯕꯀꯣ ꯑꯗꯨꯃꯥꯏꯅ ꯇꯧꯋꯦ ꯑ ꯅꯣꯡ ꯐꯥꯗꯣꯛꯁꯨ ꯑꯗꯨꯝ ꯑꯥꯗ ꯆꯠꯄ ꯂꯩꯔ ꯆꯥꯕ ꯈꯣꯠꯄꯁꯨ ꯌꯥꯎꯋꯦꯕꯀꯣ ꯌꯥꯎꯕꯕꯨꯗꯤ ꯑꯗꯣ ꯆꯥꯛꯀꯤ ꯅꯨꯡꯇꯤꯒꯤ ꯄꯨꯏꯌꯦ ꯑꯗꯨꯝ ꯁꯣꯏꯗꯅꯕ
ꯑꯣ ꯑꯗꯨꯗꯤ ꯀꯩꯀꯩ ꯆꯥꯒꯦꯗ ꯃꯣꯏꯗ ꯑꯗꯨꯝ ꯐꯪꯕ꯭ꯔꯣ ꯑꯗꯒꯤ ꯗꯨꯀꯥꯟ ꯕꯖꯥꯔ ꯅꯛꯄ꯭ꯔꯥ
ꯀꯉꯛꯄ꯭ꯔꯥ ꯑꯗꯒꯤ ꯆꯥꯅꯤꯡ ꯆꯥꯅꯤꯡꯕ ꯂꯩꯕꯥ ꯐꯪꯕ꯭ꯔꯥ ꯀꯃꯥꯏꯅ ꯇꯧꯋꯤ ꯑꯗꯨꯅ ꯐꯪꯝꯕ꯭ꯔꯣ ꯍꯣꯏ ꯑꯗꯨꯝ ꯍꯥꯏꯕꯗꯤ ꯑꯗꯨꯝ ꯂꯩꯌꯦ ꯑꯩꯈꯣꯏ ꯍꯦꯛ ꯃꯈꯥꯗꯁꯨ ꯕꯣꯔꯥ ꯆꯥꯐꯝ ꯀꯥꯡꯉꯧ ꯆꯥꯐꯝ ꯍꯥꯏꯕ ꯇꯥꯔꯦꯀꯣ ꯑꯂꯨ ꯕꯣꯔꯥ ꯑꯗꯒꯤ ꯕꯣꯔꯥ ꯀꯩꯀꯥ ꯌꯦꯔꯨꯝ ꯁꯥꯛ ꯂꯣꯏꯅ ꯂꯩꯌꯦ ꯑꯗꯨꯒ ꯍꯦꯛ ꯑꯣꯄꯣꯖꯤꯠꯇꯨꯗꯁꯨ ꯁꯥ ꯉꯥ ꯁꯥ ꯉꯥ ꯍꯥꯏꯕꯗꯤ ꯌꯦꯟꯁꯥꯡ ꯑꯊꯣꯡꯕ ꯂꯩ ꯑꯗꯨꯅ ꯌꯦꯟ ꯊꯣꯡꯕ ꯑꯣꯛ ꯊꯣꯡꯕ ꯑꯗꯨꯒꯨꯝꯕ ꯌꯣꯟꯕ ꯀꯩꯅꯣꯁꯨ ꯂꯩꯌꯦ ꯗꯨꯀꯥꯟꯁꯨ ꯂꯩꯌꯦꯕ ꯑꯗꯨ ꯅꯣꯡꯃꯇ ꯑꯗꯨꯗꯨꯕꯨꯗꯤ ꯆꯥ ꯆꯥꯗꯦ ꯍꯥꯏꯕꯗꯤ ꯏꯊꯟꯗ ꯂꯩꯔꯒ ꯆꯥꯔꯨꯕꯁꯨ ꯍꯦꯛ ꯌꯥꯗꯕꯅꯤꯅ ꯑꯗꯒꯤ ꯑꯩꯒ ꯂꯩꯃꯤꯟꯅꯩꯗꯨꯁꯨ ꯑꯗꯨꯝꯕꯗꯣ ꯍꯥꯏꯗꯤ ꯁꯥ ꯉꯥ ꯗꯣ ꯆꯥ ꯗꯕꯅꯤꯅ ꯉꯥꯕꯨꯗꯤ ꯆꯥꯏ ꯑꯗꯨꯁꯨ ꯉꯥꯒꯨꯝꯕꯗꯤ ꯆꯥꯏ ꯑꯗꯨꯁꯨ ꯑꯗꯣ ꯃꯥꯗꯣ ꯀꯩꯁꯨ ꯐꯔꯛꯇ ꯆꯥꯛ ꯆꯥꯕ ꯍꯥꯏꯕꯗꯨ ꯄꯥꯝꯕ ꯃꯤ ꯑꯣꯏꯗꯦꯕꯀꯣ ꯃꯣꯏꯅ ꯑꯃꯨꯛ ꯑꯌꯨꯛꯁꯤ ꯐꯖꯅ ꯆꯥꯔ ꯂꯥꯛꯑꯒ ꯀꯩꯝꯇ ꯆꯥꯗꯕꯤ ꯂꯩꯔꯒ ꯑꯗꯨꯝ ꯅꯨꯃꯤꯗꯥꯡꯗ ꯑꯃꯨꯛ ꯍꯜꯂꯒ ꯆꯥꯕꯗꯣ ꯑꯗꯨꯃꯥꯏꯅ ꯇꯧꯋꯦꯕꯀꯣ ꯑꯗꯨꯅ ꯐꯔꯛꯇꯗꯤ ꯕꯣꯔꯥꯒꯨꯝꯕ ꯆꯥꯒꯨꯝꯕ ꯅꯠꯇꯅ ꯆꯥꯛ ꯀꯩꯀꯥ ꯆꯥꯁꯤꯟꯕꯗꯤ ꯌꯥꯎꯗꯦꯕ ꯑꯩꯈꯣꯏ ꯌꯦꯟꯁꯥꯡ ꯀꯩꯀꯥ ꯂꯩꯔꯒ ꯐꯪꯕꯒꯤꯗꯤ ꯂꯣꯏꯅ ꯐꯪꯉꯦꯕꯀꯣ
ꯑꯣ ꯐꯩꯅꯦ ꯍꯥꯏꯕꯗꯤ ꯑꯗꯨꯝ ꯑꯩꯅ ꯍꯥꯟꯅ ꯌꯥꯎꯔꯝꯕ ꯃꯐꯝꯗꯣ ꯑꯗꯨꯗꯤ ꯀꯩ ꯍꯥꯏꯅꯤ ꯐꯪꯉꯦ ꯍꯥꯏꯇꯥꯥꯔꯒꯁꯨ ꯑꯩꯈꯣꯏꯒꯤ ꯑ ꯌꯥꯝ ꯂꯥꯞ ꯂꯥꯞꯅ ꯐꯪꯕ ꯑꯗꯒꯤ
ꯑꯗꯒꯤ ꯒꯥꯔꯤ ꯑꯃ ꯇꯧꯔꯒ ꯆꯠꯂꯒ ꯆꯠꯇꯔꯗꯤ ꯐꯔꯛ ꯇꯥꯕ ꯃꯐꯝꯗꯨ ꯑꯣꯏꯕ
ꯆꯥꯕ ꯊꯛꯄꯤ ꯀꯩꯅꯣ ꯇꯧꯕ ꯌꯥꯝ ꯅꯨꯡꯉꯥꯏꯇꯕꯗꯣ ꯑꯗꯨꯃꯥꯏꯅ ꯑꯣꯏꯌꯦꯕꯀꯣ ꯕꯖꯥꯔꯗꯤ ꯕꯖꯥꯔ ꯑꯣꯏ ꯑꯗꯨꯣꯏꯅꯦꯕ ꯑꯗꯨ ꯑꯣꯏ ꯇꯥꯔꯁꯨ ꯑꯦ ꯑꯩꯩꯅ ꯁꯤꯃꯗꯤ ꯉꯁꯤ ꯆꯥꯅꯤꯡꯉꯤ ꯍꯥꯏꯔꯒ ꯍꯦꯛ ꯂꯧꯔꯨꯕ ꯀꯥꯟꯗ ꯍꯥꯎꯇꯕꯒꯨꯝꯕ ꯑꯗꯩ ꯈꯤꯇꯪ ꯍꯥꯎꯕꯁꯤꯅ ꯑꯃꯨꯛ ꯈꯤꯇꯪ ꯂꯥꯞꯅ ꯃꯐꯝ ꯑꯗꯨꯃꯥꯏꯅ ꯂꯩꯕꯒꯨꯝꯕ ꯇꯧꯔꯒꯀꯣ ꯌꯥꯝ ꯅꯨꯡꯉꯥꯏꯇꯕꯗꯣ ꯑꯗꯨꯃꯥꯏꯅ ꯑꯗꯨꯒ ꯃꯤꯅ ꯌꯦꯡꯕꯗꯤ ꯃꯣꯏꯗꯤ ꯕꯖꯥꯔ ꯑꯣꯏꯗꯕꯔꯣꯒ ꯍꯥꯏꯗꯧꯕ ꯃꯥꯟꯕꯀꯣ ꯑꯗꯨꯒ ꯊꯑꯣꯏꯅ ꯀꯩꯅꯣ ꯇꯧꯕ ꯀꯥꯟꯅꯗꯗꯤ ꯍꯦꯛꯇ ꯐꯪꯗꯕꯗꯣ ꯑꯗꯨꯃꯥꯏꯅ ꯇꯧꯋꯦ
ꯍꯣ ꯑꯗꯨꯅꯦ ꯍꯥꯏꯕꯗꯤ ꯏꯁꯣꯔꯒꯤ ꯅꯣꯡꯗꯝꯁꯤꯁꯨ ꯑꯉꯛꯄꯅꯦ ꯅꯛꯅ ꯐꯪꯕ ꯑꯩꯈꯣꯏꯗꯅ ꯇꯣꯏꯅ ꯆꯥꯕꯁꯦ ꯆꯥꯗ꯭ꯔꯕꯅꯤꯅ ꯆꯥꯗ꯭ꯔꯦ ꯍꯥꯏꯕꯗꯤ ꯏꯊꯟꯗꯅꯁꯨ ꯑꯗꯨꯝ ꯆꯥꯁꯦ ꯍꯧꯕ ꯌꯥꯗꯕꯅꯤꯅꯀꯣ ꯑꯗꯩ ꯃꯣꯏꯅ ꯑꯃꯨꯛ ꯁꯨꯝ ꯆꯥꯕ ꯈꯤꯇꯪ ꯄꯥꯝꯕ ꯋꯥꯠꯂꯦꯕꯀꯣ ꯑꯗꯨꯅ ꯅꯛꯅ ꯐꯪꯉꯒꯁꯨ ꯑ ꯆꯥꯗꯕꯅꯤꯅ ꯇꯣꯏꯅ ꯆꯥꯗ꯭ꯔꯦ ꯅꯪꯅ ꯑꯃꯨꯛ ꯂꯥꯞꯅꯗꯤ ꯐꯪꯕ ꯑꯗꯨ ꯑꯣꯏꯔꯁꯨ ꯑꯗꯨꯝ ꯆꯥ ꯕꯗꯗꯤ ꯑꯗꯨꯝ ꯅꯨꯡꯉꯥꯏꯅ ꯆꯥꯕ ꯌꯥꯕꯅꯤꯅ ꯑꯃꯨꯛ ꯈꯤꯇꯪ ꯑꯃꯨꯛ ꯀꯣꯝꯃꯦ ꯑꯗꯨꯅ ꯑꯩꯈꯣꯏꯗꯁꯨ ꯇꯥꯡꯅ ꯆꯥ ꯔꯦꯉꯣꯟꯗ ꯂꯥꯞꯄꯒꯤ ꯇꯥꯡꯅ ꯆꯥꯔꯦ ꯁꯨꯃꯥꯏꯅ ꯇꯗꯅ ꯑꯗꯨꯝ ꯏꯁꯣꯔꯅ ꯁꯤꯟꯕꯁꯦ ꯁꯨꯃꯥꯏꯅ ꯀꯩ ꯍꯥꯏꯅꯤ ꯑ ꯍꯦꯛꯇ ꯆꯥꯟꯅꯍꯟꯕꯁꯦ ꯍꯦꯛꯇ ꯈꯤꯇꯪ ꯋꯥꯅ ꯍꯦꯛꯇ ꯊꯣꯛꯄꯗ ꯍꯦꯛꯇ ꯑꯣꯏꯌꯦꯕꯀꯣ ꯑꯗꯣ ꯅꯪꯅ ꯍꯧꯖꯤꯛ ꯍꯥꯏꯔꯀꯥꯟꯗ ꯍꯥꯏꯕꯗꯤ ꯅꯪꯅꯁꯨ ꯑꯦ ꯑꯗꯨꯗꯤ ꯌꯥꯝ ꯐꯔꯦꯅꯦ ꯅꯛꯄꯅꯤꯅ ꯀꯥꯏꯅ ꯈꯜꯂꯤꯗꯅꯀꯣ ꯑꯗꯣ ꯑꯩꯉꯣꯟꯗꯁꯨ ꯅꯛꯑꯒꯁꯨ ꯀꯩꯁꯨ ꯆꯥꯗꯦꯕꯀꯣ ꯑꯗꯨꯝ ꯑꯅꯤꯔꯛ ꯑꯍꯨꯝꯂꯛꯀꯨꯝꯕ ꯁꯨꯔꯝꯒꯗ꯭ꯔꯥ ꯑꯗꯨꯃꯥꯏꯅ ꯇꯧ ꯆꯥ ꯌꯦꯕꯀꯣ ꯑꯗꯣ ꯑꯗꯨꯅꯤꯗ ꯅꯪꯅꯁꯨ ꯑꯩꯈꯣꯏꯅ ꯑꯃꯨꯛ ꯕꯖꯥꯔ ꯅꯛꯄꯅꯤꯅ ꯃꯥ ꯌꯥꯝ ꯇꯣꯏꯅ ꯆꯥꯔꯝꯅꯤ ꯈꯜꯂꯁꯨ ꯂꯥꯞꯄꯅꯤꯅ ꯑꯃꯨꯛ ꯌꯥꯝ ꯆꯥꯗ꯭ꯔꯦꯗꯅꯀꯣ ꯑꯗꯨꯅꯤꯗ ꯁꯨꯃꯥꯏꯅ ꯑꯗꯨꯝ ꯂꯩꯌꯦ ꯄꯣꯠꯁꯦ ꯑꯃꯗ ꯑꯃꯗ ꯑꯗꯨꯝ ꯁꯣꯏꯌꯦꯗ ꯇꯧꯋꯦꯕꯀꯣ
ꯑꯗꯨ ꯅꯣꯏꯗꯤ ꯀꯩ ꯏꯟꯖꯥꯡ ꯊꯣꯡꯗꯣꯏꯅꯣ ꯍꯥꯏꯐꯦꯠ ꯍꯪꯕ꯭ꯔꯣ ꯑꯩꯗꯤ ꯏꯟꯖꯥꯡ ꯊꯣꯡꯕꯗ ꯍꯪꯉꯦꯕꯀꯣ ꯑꯩꯈꯣꯏ ꯃꯥꯥꯗ ꯑꯣꯏꯔ ꯁꯨ ꯑꯩꯅ ꯊꯣꯡꯗ ꯑꯣꯏꯔꯁꯨ ꯀꯔꯤ ꯊꯣꯡꯁꯤꯒꯦ ꯈꯣꯠꯁꯤꯒꯦꯅ ꯑ ꯅꯣꯏꯃꯥꯅ ꯅꯉꯣꯟꯗ ꯍꯪꯕ꯭ꯔꯥ ꯅꯠꯇꯔꯒ ꯃꯥꯅ ꯁꯨꯝ ꯆꯥꯅꯤꯡꯕ ꯊꯣꯡꯕ꯭ꯔꯥ ꯀꯃꯥꯏꯅ ꯇꯧꯋꯤ
ꯑ ꯍꯣꯏ ꯑꯗꯨꯝ ꯍꯪꯕꯁꯨ ꯌꯥꯎꯋꯦ ꯑꯗꯒꯤ ꯍꯪꯗ꯭ꯔꯒꯁꯨ ꯑꯩꯈꯣꯏꯅ ꯑꯦ ꯉꯁꯤꯗꯤ ꯁꯤ ꯆꯥꯅꯤꯡꯒꯨꯝ ꯇꯧꯋꯦꯅ ꯑꯗꯨꯃꯥꯏꯅ ꯑꯗꯨꯝ ꯍꯥꯏꯗꯤ ꯁꯤ ꯆꯥ ꯁꯤ ꯁꯤ ꯊꯣꯡꯁꯤ ꯀꯥꯏꯅꯗꯤ ꯀꯩꯁꯨ ꯍꯦꯛꯇ ꯑꯗꯨꯃꯥꯏꯅ ꯇꯧꯕꯕꯨꯗꯤ ꯌꯥꯎꯗꯦꯕꯀꯣ ꯑꯗꯨꯝ ꯍꯥꯏꯕꯗꯤ ꯑꯦ ꯁꯤ ꯆꯥꯅꯤꯡꯒꯨꯝ ꯇꯧꯋꯅꯦ ꯅꯠꯇ꯭ꯔꯒ ꯁꯤꯕꯨ ꯂꯩꯕ꯭ꯔꯥꯅꯦ ꯀꯥꯏꯅ ꯑꯗꯨꯃꯥꯏꯅ ꯍꯡꯗꯣꯛ ꯍꯟꯖꯤꯟꯗꯤ ꯇꯧꯋꯦ ꯑꯗꯣ ꯊꯑꯣꯏꯅ ꯑ ꯑꯩꯈꯣꯏ ꯃꯥ ꯍꯣꯏ ꯑꯩꯈꯣꯏꯗꯒ ꯑꯣꯏꯅ ꯀꯩꯅꯣ ꯑꯗꯨ ꯉꯁꯤꯗꯤ ꯁꯤ ꯇꯧꯔꯔꯅꯤ ꯈꯣꯠꯂꯅꯤ ꯀꯥꯏꯅ ꯍꯥꯏꯕ ꯈꯣꯠꯄꯗꯗꯤ ꯀꯩꯁꯨ ꯊꯣꯏꯅ ꯌꯥꯎꯗꯦ ꯑꯗꯨꯝ ꯑꯗꯨꯝ ꯍꯥꯏꯕꯗꯤ ꯆꯥꯅꯕ ꯑꯗꯨꯝ ꯇꯧꯔꯝꯃꯦꯕꯀꯣ ꯑꯗꯨꯒꯤꯕꯨꯗꯤ ꯌꯥꯝ ꯀꯥ ꯍꯦꯟꯅ ꯑꯣ ꯆꯥꯟꯅꯗꯕ ꯈꯣꯠꯄꯗꯤ ꯇꯧꯔꯝꯗꯦꯕꯀꯣ ꯑꯗꯨꯅ ꯍꯡꯗꯣꯛ ꯍꯡꯖꯤꯟꯗꯣ ꯀꯌꯥ ꯑꯗꯨꯝ ꯇꯧꯗꯦ ꯑꯗꯨꯒ ꯍꯥꯏꯕꯗꯤ ꯉꯔꯥꯡ ꯁꯨꯝ ꯃꯌꯥꯝ ꯆꯥꯛ ꯆꯃꯤꯟꯅꯕꯒꯨꯝꯕꯗ ꯑꯦ ꯍꯌꯦꯡ ꯑꯌꯨꯛꯇ ꯆꯥꯅꯤꯡꯕꯨꯝ ꯇꯧꯋ‌ꯦ ꯁꯤ ꯅꯠꯇꯔꯒ ꯍꯌꯦꯡꯗꯤ ꯁꯤ ꯇꯧꯔꯅꯤꯀꯣꯒ ꯑꯗꯨꯃꯥꯏꯅ ꯍꯥꯌꯅꯕꯗꯤ ꯌꯥꯎꯋꯦꯕꯀꯣ ꯅꯨꯃꯤꯠ ꯅꯨꯃꯤꯠꯇꯨꯒꯤ ꯊꯣꯡꯉꯝꯗꯥꯏꯗꯨꯒꯤ ꯑꯣꯏꯅꯗꯤ ꯀꯩ ꯀꯥꯗꯤ ꯑꯩ ꯑꯗꯨ ꯊꯣꯡꯒꯅꯤ ꯀꯥꯏꯅ ꯑꯗꯨꯃꯥꯏꯅ ꯇꯧꯕꯗꯨꯗꯤ ꯀꯌꯥ ꯇꯧꯗꯦ ꯇꯧꯗꯦꯕ ꯑꯗꯣ ꯐꯩꯌꯦ ꯅꯣꯏꯒꯤ ꯑꯗꯨꯃꯥꯏꯅ ꯇꯧꯕꯗꯨꯁꯨ ꯍꯥꯏꯕꯗꯤ ꯑꯗꯨꯝ ꯑꯔꯩ ꯂꯩꯇ ꯑꯗꯒꯤ ꯀꯔꯤ ꯊꯣꯡꯁꯤꯒꯥ ꯀꯔꯤꯅ ꯐꯅꯤꯅ ꯇꯥꯟꯅꯕꯗꯨꯒꯣ ꯌꯥꯝ ꯄꯥꯝꯖꯩꯌꯦ ꯍꯌꯦꯡꯋꯥꯏ ꯍꯌꯦꯡꯋꯥꯏꯐꯧ ꯃꯣꯏ ꯑꯗꯨꯃꯥꯏꯅ ꯑꯗꯨꯝ ꯇꯥꯟꯅꯕꯥ ꯇꯥꯟꯅꯥꯕꯤꯌꯨ
ꯍꯣꯏ ꯍꯣꯏ ꯍꯥꯏꯕꯗꯤ ꯑꯩꯈꯣꯏ ꯁꯨꯝ ꯍꯥꯏꯗꯤ ꯑꯩꯅ ꯇꯥꯏ ꯇꯥꯏꯕ ꯊꯣꯡꯕꯁꯨ ꯅꯨꯡꯉꯥꯏꯇꯦꯅ ꯑꯗꯒꯤ ꯈꯨꯃꯥꯔꯁꯨ ꯆꯥꯅꯤꯡꯕ ꯂꯩ ꯆꯥꯅꯤꯡꯕꯗ ꯃꯤ ꯌꯥꯝꯗꯕꯅꯤꯅꯥ ꯑꯗꯨꯝ ꯀꯔꯤ ꯆꯥꯁꯤꯒꯦ ꯀꯔꯤ ꯊꯣꯡꯁꯤꯒꯦ
ꯊꯣꯡꯁꯤꯒꯦꯅ ꯍꯥꯟꯅ ꯑꯗꯨꯝ ꯍꯪꯅꯕꯗꯣ ꯑꯗꯨꯃꯥꯏꯅ ꯇꯕ ꯋꯥꯅ ꯍꯣꯏ ꯍꯣꯏ ꯑꯗꯨ ꯌꯥꯝ ꯐꯩꯌꯦ ꯑꯗꯨ ꯀꯩꯅꯣ ꯅꯣꯏ ꯃꯅꯥꯎ ꯃꯄꯥ ꯍꯥꯒꯠꯖꯕꯒꯤ ꯇꯧꯋꯦ ꯍꯥꯏꯕꯗꯨꯗꯤ ꯈꯤꯇꯪ ꯍꯟꯊꯔꯕ꯭ꯔꯣ ꯀꯃꯥꯏ ꯇꯧꯒꯦ ꯀꯔꯤ ꯇꯧꯔꯨꯗꯒꯤ ꯍꯧꯔꯛꯄ ꯥꯏ ꯑꯗꯣ ꯑꯁꯇꯤ ꯆꯠꯅꯩ ꯇꯧꯔꯝꯕꯅꯦꯕꯥꯏ ꯄꯄ ꯄꯨꯝꯈꯠꯂꯒ ꯊꯥꯒꯠꯂꯛꯍꯟꯗꯦ
ꯑꯗꯨ ꯇꯥꯔꯁꯨ ꯈꯔꯗꯤ ꯂꯩꯔꯤ ꯄꯨꯔꯥ ꯐꯕ ꯑꯗꯨ ꯑꯣꯏꯗ꯭ꯔꯤꯕꯀꯣ ꯑꯗꯨꯏꯗꯨꯅ ꯀꯩꯅꯣ ꯇꯧꯗꯧ ꯃꯥꯟꯗꯦ ꯆꯠꯇꯧ ꯃꯥꯟꯗ꯭ꯔꯦ ꯌꯥꯝ ꯆꯊꯤꯅ ꯇꯧꯋꯦ ꯃꯥꯗꯤ ꯅꯍꯥꯃꯨꯛꯁꯨ ꯀꯅꯥꯅꯣ ꯑꯃꯒꯤꯒ ꯑꯩꯈꯣꯏ ꯅꯦ ꯑꯃ ꯂꯨꯍꯣꯡꯕꯗ ꯑꯗꯨꯃꯥꯏꯅ ꯀꯩꯅꯣ ꯇꯧꯈꯤꯕꯗꯒꯤ ꯀꯩ ꯍꯥꯏꯅꯤ ꯅꯨꯃꯤꯠ ꯅꯤꯅꯤ ꯍꯨꯝꯅꯤ ꯑꯣꯟꯅ ꯊꯣꯏꯗꯦꯅ ꯑꯗꯨꯃꯥꯏꯅ ꯂꯩꯌꯦꯕꯀꯣ ꯉꯔꯥꯡꯒꯩꯗꯤ ꯀꯩꯁꯨ ꯅꯠꯇꯦꯕ ꯑꯩꯈꯣꯏꯒꯤ ꯐꯗꯤ ꯌꯥꯟꯕꯅꯦꯕ ꯐꯗꯤꯗꯨꯗ ꯀꯩꯅꯣꯇꯤꯂꯥꯏꯔꯝꯕꯤ ꯀꯥꯔꯝꯕ ꯖꯥꯠꯅꯤ
ꯀꯔꯝꯕꯖꯥꯅꯤ
ꯑꯗꯨꯗꯨꯒꯥ ꯊꯨꯕꯗꯒꯤ ꯇꯧꯈꯤꯕꯅꯤ ꯈꯨꯗꯛꯇ ꯃꯥꯏꯅ ꯃꯇꯝ ꯃꯇꯝ ꯆꯥꯝꯊꯣꯛꯑꯦ ꯑꯗꯒꯤ ꯑꯩꯈꯣꯏꯒꯤ ꯁꯣꯗꯥ ꯄꯥꯎꯗꯔꯗꯣ ꯑꯗꯨꯗꯣꯞ ꯐꯩꯌꯦꯅ ꯇꯧꯔꯒ ꯍꯥꯔꯞꯄꯕꯅꯦꯕ ꯑꯗꯨꯒ ꯑꯗꯨꯝ ꯍꯟꯊꯗꯕꯤ ꯂꯩꯕꯗꯣ ꯑꯗꯨꯒꯤ ꯒꯨꯂꯤ ꯂꯩꯔꯨ ꯕ ꯒꯨꯂꯤ ꯂꯩꯔꯣ ꯆꯥꯔꯀꯥꯟꯗ ꯑꯗꯨꯝ ꯍꯣꯏ ꯈꯤꯇꯪꯗꯤ ꯍꯟꯊꯕ ꯃꯥꯜꯂꯨ ꯄꯣꯛ ꯍꯟꯊꯕꯗꯤ ꯑꯣꯏꯗꯦ ꯌꯥꯝ ꯀꯨꯏꯕꯤꯅ ꯆꯪꯉꯦ ꯃꯥꯥꯏ ꯇꯧꯕꯁꯨ ꯆꯊꯤꯑꯕ
ꯍꯣꯏ ꯑꯗꯨ ꯑꯗꯨꯒꯤꯗꯨ ꯁꯨꯝ ꯃꯁꯥꯒꯤ ꯃꯁꯥꯒꯤ ꯃꯤ ꯃꯤꯒꯤ ꯎꯟꯁꯥꯒꯤ ꯀꯩꯅꯣꯁꯤ ꯁꯨ ꯍꯥꯏꯕꯗꯤ ꯁꯦꯟꯁꯤꯇꯤꯔꯤꯇꯤ ꯈꯤꯇꯪ ꯍꯦꯟꯕꯁꯨ ꯑꯣꯏꯔꯝꯕ ꯌꯥꯏꯑꯕꯀꯣ ꯍꯦꯟꯅ ꯆꯥꯟꯅꯗꯕꯗꯣ ꯍꯥꯏꯇꯥꯔꯦꯗꯥ ꯑꯩꯈꯣꯏꯁꯨ ꯍꯥꯒꯠꯖꯕꯗꯤ ꯌꯥꯝꯅ ꯆꯨꯒꯜꯂꯦꯕꯀꯣ ꯇꯦꯍꯥꯏꯒꯨꯝꯕꯤꯅ ꯁꯨꯡꯊꯦꯡ ꯊꯦꯡꯉꯨꯗ꯭ꯔꯒꯁꯨ ꯁꯨ ꯑꯗꯨꯝ ꯃꯥꯅ ꯈꯤꯇꯪ ꯆꯠꯂꯝꯕ ꯃꯐꯝꯁꯤꯗꯕꯨ ꯈꯤꯇꯪ ꯊꯦꯡꯉꯨꯔꯗꯤ ꯍꯦꯛꯇ ꯍꯥꯀꯠꯆꯕꯗꯨꯣ ꯇꯧꯋꯦꯕꯀꯣ ꯑꯗꯨꯒ ꯑꯗꯨꯝ ꯍꯥꯏꯗꯤ ꯈꯣꯠꯄ ꯈꯣꯠꯄ ꯄꯣꯝꯕ ꯈꯣꯠꯄꯗꯣ ꯑꯗꯨꯒ ꯑꯗꯨ ꯈꯪꯅ ꯏꯁꯥꯒꯤ ꯀꯩꯅꯣ ꯒꯤ ꯑꯦꯅꯥꯇꯣꯃꯤ ꯀꯥꯏꯅꯕ ꯄꯣꯝꯕ ꯈꯣꯠꯄ ꯑꯗꯨꯝꯕꯗꯤ ꯀꯌꯥ ꯇꯧꯗꯦ ꯇꯧꯗꯦꯕꯀꯣ ꯊꯒꯖꯕ ꯌꯥꯝ ꯇꯨꯒꯜꯂꯦ ꯑꯗꯨ ꯑꯣꯏꯔꯒꯁꯨ ꯌꯥꯝ ꯑꯗꯨꯃꯥꯏꯅ ꯆꯥꯎꯊꯣꯛꯅ ꯈꯣꯠꯅꯗꯤꯦ ꯀꯌꯥ ꯇꯧꯒꯟꯗꯦꯕꯀꯣ ꯑꯗꯨ ꯒꯤꯗꯣ ꯃꯥꯒꯤꯗꯣ ꯍꯥꯏꯕꯗꯤ ꯍ꯭ꯋꯥꯏꯠ ꯑꯦꯂꯔꯖꯤꯒꯨꯝꯕ ꯍꯦꯟꯅ ꯑꯣꯏꯔꯝꯕꯁꯨ ꯌꯥꯏꯌꯦ ꯑꯗꯨꯝ ꯍꯥꯏꯔꯞ ꯌꯦꯡꯊꯣꯛꯀꯦꯁꯨꯀꯣ ꯍꯥꯏꯕꯗꯤ ꯑꯗꯨꯝ ꯂꯩꯗꯅ ꯑꯦ ꯑꯗꯨ ꯈꯪꯗꯣꯛꯑꯒ ꯗꯤ ꯍꯦꯟꯅ ꯆꯦꯛꯁꯤꯟ ꯊꯧꯔꯥꯡ ꯂꯧꯕ ꯌꯥꯏꯗꯅꯀꯣ ꯑꯗꯒꯤ ꯁꯣꯏꯗꯅ ꯊꯦꯡꯉꯨꯔꯦ ꯍꯥꯏꯔꯁꯨ ꯁꯨꯃꯥꯏꯅ ꯇꯧꯕ ꯈꯣꯄ ꯑꯗꯨꯏꯗꯤ ꯍꯥꯏꯕ ꯑꯃ ꯂꯩꯗꯅꯀꯣ ꯑꯗꯨꯗ ꯑꯗꯨꯃꯥꯏꯅꯁꯨ ꯇꯧꯔꯝꯕ ꯑꯣꯏꯔꯝꯕꯁꯨ ꯌꯥꯏ ꯅꯨꯡꯉꯥꯏꯇꯦ ꯑꯗꯨꯕꯨꯗꯤ ꯀꯥꯏꯕꯗꯣ ꯑꯗꯨꯃꯥꯏꯅ ꯇꯧꯔꯗ ꯎꯝ ꯍꯣꯏ ꯂꯩꯕꯅꯦ ꯑꯗꯨꯕꯨꯗꯤ ꯑꯩꯈꯣꯏ ꯏꯃꯨꯡꯒꯤꯁꯨ ꯑꯩꯈꯣꯏ ꯏꯆꯟꯣꯏꯅ ꯀꯃꯥꯏꯅ ꯇꯧꯒꯦꯅ ꯈꯤꯇꯪ ꯑꯩꯈꯣꯏꯒꯤ ꯑꯗꯨꯃꯥꯏꯅ ꯍꯧꯛ ꯍꯥꯏ ꯑꯗꯨꯃꯥꯏꯅ ꯌꯨꯝꯒꯨꯝꯕ ꯁꯦꯡꯗꯣꯛꯄꯅꯤ ꯈꯪꯗꯦ ꯋꯥꯂꯝ ꯋꯥꯏ ꯆꯥꯁꯤꯟꯕꯅꯤ ꯈꯪꯗꯦ ꯝꯄꯥꯛꯀꯨꯝ ꯀꯊꯣꯛꯄꯅꯤ ꯈꯦ ꯑꯗꯨꯃꯥꯏꯅ ꯇꯧꯔꯒꯗꯤ ꯃꯣꯏꯅ ꯑꯃꯨꯛ ꯍꯛꯊꯤꯗ ꯍꯊꯤ ꯈꯟꯕꯤꯁ ꯌꯥꯝ ꯇꯧꯋꯦꯕꯀꯣ ꯠꯇ ꯍꯛꯊꯤ ꯈꯟ ꯑꯗꯨ ꯍꯥꯏꯅꯤ ꯈꯟꯕꯗꯣ ꯅꯣꯔꯃꯦꯜ ꯑꯣꯏꯅ ꯑꯗꯨꯝ ꯀꯩꯅꯣꯝꯃ ꯑꯃꯣꯠꯄ ꯀꯠꯊꯣꯛꯄꯒꯤ ꯃꯉꯥ ꯇꯧꯔꯨꯔꯒ ꯈꯟꯕꯤꯗꯨ ꯅꯠꯇꯕ ꯑꯗꯨꯝ ꯁꯝ ꯈꯜꯂꯒ ꯂꯩꯕꯗ ꯇꯧꯋꯦꯕꯀꯣ ꯑꯗꯨꯅ ꯃꯣꯏꯁꯨ ꯑꯗꯨꯝꯕꯗꯣ ꯀꯌꯥ ꯀꯅꯣ ꯇꯧꯗꯅꯕ ꯇꯧꯋꯦꯕꯀꯣ ꯍꯥꯏꯕꯗꯤ ꯈꯟꯕ ꯍꯧꯈ꯭ꯔꯗꯤ ꯁꯨꯡꯂꯦꯞ ꯂꯦꯞꯇꯕꯤꯗ ꯇꯧꯕꯒꯤꯦꯀꯣ ꯑꯗꯣ ꯈꯪꯗꯦ ꯍꯣꯏ ꯃꯥ ꯃꯤ ꯃꯤꯒꯤ ꯃꯈꯥꯁꯨ ꯄꯣꯜꯂꯦ ꯈꯔ ꯃꯤ ꯑꯗꯨꯝꯇꯂꯥꯏꯕ ꯃꯤ ꯀꯩꯀꯥ ꯄꯨꯡꯄꯥꯏ ꯄꯥꯏꯔꯁꯨ ꯁꯨ ꯍꯥꯒꯖꯗꯕ ꯃꯤꯁꯨ ꯑꯗꯨꯝ ꯍꯦꯛ ꯂꯩ ꯑꯗꯒꯤ ꯈꯤꯇꯪ ꯇꯧꯕꯒ ꯍꯥꯒꯠꯆꯒꯗꯧꯒꯤ ꯇꯧꯕꯁꯨ ꯑꯗꯨꯝ ꯂꯩ ꯑꯗꯣ ꯅꯪ ꯅꯁꯥꯒꯤ ꯑꯣꯏꯅꯗꯤ ꯑꯗꯨꯒꯨꯝꯕ ꯑꯝꯇ ꯂꯩꯇꯕ꯭ꯔꯣ ꯀꯃꯥꯏꯅ ꯇꯧꯒꯦ
ꯑꯁ ꯑꯩꯗꯤ ꯁꯨꯡꯆꯨ ꯁꯇꯨꯗꯨꯗ ꯑꯩꯗꯤ ꯈꯨꯣꯠꯅ ꯑꯗꯨꯝ ꯄꯥꯏꯗ ꯍꯥꯏꯗꯤ ꯇ ꯂꯩꯒꯝꯕꯤꯗꯣ ꯀꯩꯁꯨ ꯇꯧꯗꯦꯕꯀꯣ ꯌꯥꯝ ꯍꯥꯏꯗꯤ ꯌꯥꯝ ꯁꯨꯒꯨꯝꯕ ꯈꯣꯠꯀꯨꯝꯕ ꯇꯧꯕꯗꯣ ꯑꯗꯨꯗꯨꯒ ꯑꯩꯩꯅ ꯀꯩꯅꯇꯧ ꯀꯁꯅ ꯀꯩ ꯍꯥꯏꯅꯤ ꯑꯩꯒꯤ ꯈꯣꯡꯁꯦ ꯈꯣꯡ ꯈꯨꯨꯠꯁꯦ ꯎꯟꯁꯥ ꯈꯔ ꯄꯥꯕ ꯍꯥꯏꯇꯥꯔꯦ ꯑꯗꯨꯗꯒꯤ ꯀꯥꯏꯒꯟꯕꯒꯨꯝꯕ
ꯀꯥꯏꯒꯟꯕꯒꯨꯝꯕ ꯑꯗꯩ ꯀꯩꯅꯣ ꯇꯧꯕꯒ ꯑꯗꯨꯃꯥꯏꯅ ꯇꯧꯋꯦ ꯑꯗꯣ ꯊꯑꯣꯏꯅ ꯀꯩꯅꯣꯅꯤ ꯇꯧꯗꯦꯕ
ꯃꯥꯏ ꯑꯣꯏꯗꯦꯕꯀꯣ
ꯑꯣ ꯑꯗꯨꯅꯦ ꯑꯩ ꯍꯧꯖꯤꯛ ꯍꯥꯏꯗꯣ ꯑꯗꯨꯝ ꯃꯤ ꯃꯤꯒꯤ ꯇꯣꯡꯉꯥꯜꯂꯦ ꯑꯗꯨꯅꯦꯕ ꯍꯥꯏꯕꯗꯤ ꯍꯥꯒꯠꯆꯕꯤ ꯆꯨꯗ꯭ꯔꯦ ꯑꯗꯨꯗ ꯅꯪꯁꯨ ꯄꯨꯔꯥ ꯀꯩꯅꯣ ꯑꯣꯏꯕꯗꯨ ꯑꯣꯏꯗꯦꯗꯅꯀꯣ ꯅꯪꯅ ꯑꯃꯨꯛꯅ ꯈꯣꯡꯗ ꯅꯨꯡꯉꯥꯏꯇꯕ ꯈꯣꯠꯇꯕ ꯈꯤꯇꯪ ꯑꯗꯨꯝ ꯌꯥꯎꯔꯤ ꯈꯣꯠꯂꯤ ꯍꯥꯏꯔꯁꯨꯀꯣ ꯑꯗꯨꯃꯥꯏꯅ ꯍꯥꯏꯕꯗꯤ ꯑꯗꯨꯝ ꯃꯤ ꯃꯤꯒꯤ ꯇꯣꯉꯥꯟ ꯇꯣꯉꯥꯟꯅ ꯈꯤꯇꯪ ꯆꯥꯟꯅꯗꯕ ꯍꯥꯏꯕ ꯑꯃ ꯑꯗꯨꯝ ꯂ ꯂꯩꯕ ꯣ ꯑꯗꯨꯒꯤ ꯑꯣꯏꯔꯝꯕꯁꯨ ꯌꯥꯏ ꯍꯣꯏ ꯐꯔꯦ ꯐꯔꯦ ꯑꯗꯨꯗꯤ ꯅꯪꯁꯨ ꯆꯥꯛ ꯌꯦꯟꯁꯥꯡ ꯊꯣꯡꯗꯣꯛꯅꯕ ꯇꯧꯊꯣꯛꯆꯔꯨꯅꯤꯀꯣ
ꯎꯝ ꯎꯝ
ꯎꯝ ꯎ